ꯎꯝ ꯍꯜꯂꯣ ꯍꯜꯂꯣ
ꯇꯥꯕ꯭ꯔꯣ
ꯇꯥꯏꯌꯦ
ꯆꯥꯛ ꯆꯥꯔꯦ
ꯀꯔꯤ ꯃꯊꯦꯜ ꯆꯥꯕ꯭ꯔꯣ
ꯂꯐꯨ ꯑꯍꯥꯎꯕ ꯏꯊꯥꯟꯗ
ꯍꯧꯖꯤꯛ ꯑꯌꯨꯛꯀꯤꯔꯥ ꯆꯥꯛ
ꯎꯝ ꯅꯠꯇꯦ ꯆꯔꯥ ꯋꯥꯟꯕꯅꯦ
ꯑꯣ ꯑꯩꯗꯤ ꯑꯌꯨꯛꯀꯤꯐꯥꯎ ꯐꯖꯅ ꯆꯥꯗ꯭ꯔꯤ ꯆꯥꯛ ꯂꯥꯝꯗꯦ
ꯍꯣꯏ ꯅꯪꯗꯤ ꯅꯁꯥ ꯅꯨꯡꯉꯥꯏꯇꯕꯒꯤꯅꯦ
ꯎꯝ
ꯍꯣꯏ ꯃꯃꯥꯇꯣꯟꯗ ꯂꯥꯛꯄ꯭ꯔꯥ ꯌꯨꯝꯗ ꯂꯥ ꯑꯥ ꯅꯣꯏ ꯅꯪꯒꯤ ꯔꯦꯟꯗ ꯂꯥꯛꯏꯕ꯭ꯔꯥ
ꯑꯣ ꯑꯩ ꯂꯩꯌꯦ ꯑꯗꯨꯝ ꯑꯩꯒꯤ ꯃꯐꯝꯗ ꯑꯩ ꯃꯥꯕꯨ ꯂꯥꯛ ꯇ꯭ꯔꯁꯨ ꯌꯥꯔꯦ ꯍꯥꯏꯕꯤꯈ꯭ꯔꯦ
ꯎꯝ ꯅꯪ ꯍꯧꯖꯤꯛ ꯅꯪꯒꯤ ꯃꯈꯣꯟ ꯈꯔ ꯇꯠ ꯌꯥꯔꯦ ꯀꯥꯟꯈ꯭ꯔꯦ ꯎꯝ ꯍꯧꯖꯤꯛꯇꯤ ꯀꯥꯟꯅꯈ꯭ꯔꯦ ꯉꯁꯥꯏꯗꯤ ꯅꯪ ꯅꯨꯡꯉꯥꯏ ꯅꯪꯒꯤ ꯐꯣꯟ ꯅꯪ ꯅꯨꯡꯉꯥꯏꯇ꯭ꯔꯗꯤ ꯐꯣꯟ ꯑꯃ ꯂꯩꯕꯗꯨ ꯁꯨꯃꯥꯏꯅ ꯇꯩꯋꯦ ꯍꯧꯖꯤꯛꯇꯤ ꯑꯗꯨꯕꯨꯗꯤ ꯇꯧꯗ꯭ꯔꯦ ꯎꯝ ꯁꯨꯝꯃꯣꯒ ꯁꯦꯐꯥꯟ ꯆꯥꯕ꯭ꯔꯣ
ꯑꯗꯨ ꯆꯥꯗ꯭ꯔꯤ ꯑꯩ ꯉꯔꯥꯡ ꯆꯥꯏ ꯍꯥꯏꯕꯗꯣ ꯑꯃ ꯆꯥꯏ ꯑꯗꯨꯒ ꯈꯔ ꯐꯥꯔꯦ
ꯑꯣ ꯅꯉꯣꯟꯗ ꯆꯅꯥꯕ ꯃꯥꯜꯂꯦ
ꯎꯝ
ꯑꯩꯗꯤ ꯅꯪ ꯄꯔꯥꯁꯤꯇꯃꯣꯜ ꯆꯔꯝꯒꯅꯤꯅ
ꯆꯥꯗꯦ ꯀꯗꯥꯏꯗꯒꯤ
ꯁꯤꯇꯃꯣꯜ ꯍꯦꯛ ꯅꯥꯔꯒꯅ ꯄꯦꯔꯁꯤꯇꯃꯣꯜ ꯄꯦꯔꯁꯤꯇꯃꯣꯜ
ꯆꯥꯛ ꯆꯥꯗꯦꯗ ꯄꯦꯔꯥꯁꯤꯇꯥꯃꯣꯟ ꯆꯥꯗꯦ
ꯅꯥꯕ ꯐꯥꯔꯒ ꯌꯦꯟ ꯆꯥꯒꯦ ꯈꯟꯕꯅꯤ
ꯀꯔꯤ ꯌꯦꯟꯅꯣ ꯌꯥꯝ ꯆꯥꯅꯤꯡꯕ꯭ꯔꯣ
ꯆꯥꯟ ꯍꯣꯏ ꯆꯥꯛ ꯆꯥ ꯆꯥꯅꯤꯡꯉꯤ ꯑꯗꯣ ꯑꯩꯅ ꯏꯁꯥꯅ ꯊꯣꯡꯕꯗꯤ ꯍꯥꯎꯇꯦ
ꯎꯝ ꯅꯣꯏꯗ ꯂꯥꯛꯄ ꯌꯥꯔꯗꯤ ꯑꯩꯈꯣꯏꯒꯤ ꯏꯃꯥꯟꯅꯕꯤ ꯅꯪꯒꯤ ꯅꯪꯒ ꯆꯠꯃꯤꯟꯅꯕ ꯇꯔꯥ ꯐꯥꯕꯤꯗꯣ ꯑꯩꯈꯣꯏꯒ ꯀꯣꯏꯕ ꯂꯥꯛꯄ ꯌꯥꯕꯅꯤ ꯑꯗꯨꯁꯨ ꯂꯥꯛꯄ ꯌꯥꯗꯦꯗꯅ
ꯃꯤꯗꯤ ꯊꯕꯛ ꯌꯥꯝ ꯆꯤꯟꯕꯅꯦ ꯇꯔꯥ ꯐꯥꯕꯤꯗꯣ
ꯉꯥꯏꯍꯥꯛ ꯂꯩꯔꯒ ꯑꯃꯨꯛ ꯀꯣꯏꯕ ꯆꯠꯄ ꯉꯥꯏꯍꯥꯛ ꯂꯩꯔꯒ ꯑꯆꯥꯄꯣꯠ ꯆꯥꯕ ꯆꯠꯄ ꯉꯍꯥꯛ ꯂꯧꯔꯒ ꯆꯦꯔꯥꯎ ꯆꯤꯡ ꯀꯥꯕꯒꯨꯝꯕ
ꯀꯣꯜ ꯐꯥꯎ ꯇꯥꯕ ꯅꯨꯡꯉꯥꯏꯇꯕꯅꯦ ꯑꯃꯨꯛ ꯀꯣꯜ ꯇꯥꯔꯗꯤ ꯑꯩꯈꯣꯏ ꯈꯥꯡꯉꯦꯗꯅ
ꯑꯍꯣꯏ
ꯀꯣꯜ ꯇꯥꯕ ꯈꯔ ꯀꯨꯏꯔꯗꯦꯤ ꯑꯣꯟꯍꯣꯜ ꯑꯃꯨꯛ ꯊꯝꯃꯨꯅꯤ ꯃꯥꯁꯦ ꯃꯆꯤꯟ ꯑꯃ ꯂꯩꯕꯅꯤ
ꯍꯣꯏ ꯑꯣꯐꯤꯁ ꯀꯥꯕꯒ ꯆꯞ ꯃꯥꯟꯅꯕꯅꯤ
ꯎꯝ ꯇꯧꯕꯅꯤ
ꯃꯣꯗꯤꯒ ꯃꯅꯩ ꯃꯥꯗꯤ
ꯃꯄꯥꯟ ꯊꯣꯛꯄ꯭ꯔꯣ ꯉꯁꯤ
ꯎꯝ ꯍꯝꯊꯣꯛꯇꯦ ꯅꯪꯗꯤ ꯑꯗꯨꯝ ꯇꯨꯝ ꯇꯨꯝꯔꯒ ꯂꯩꯕ꯭ꯔꯣ
ꯍꯣꯏ ꯇꯨꯝꯃꯒ ꯌꯨꯝꯗ ꯐꯣꯟ ꯇꯧꯔꯒ ꯌꯨꯝꯒꯤ ꯃꯤꯖꯤꯡꯁꯨ ꯈꯠꯅꯔꯒ ꯂꯩꯕꯅꯦ ꯑꯩ꯫ ꯅꯨꯡꯁꯤꯗ꯭ꯔꯦꯕ꯫ ꯋꯥ ꯉꯥꯡꯕ ꯃꯇꯝꯗ ꯈꯪꯗꯦ ꯀꯔꯤ ꯍꯥꯏꯁꯤꯔ꯫ ꯍꯣꯏ ꯃꯃꯥꯁꯨ ꯏꯅꯥꯎꯅꯨꯄꯥꯁꯨ꯫
ꯏꯅꯥꯎ ꯅꯨꯄꯥꯗꯤ ꯉꯔꯥꯡ ꯆꯠꯈ꯭ꯔꯦ꯫
ꯆꯠꯈ꯭ꯔꯦ ꯍꯣꯏ ꯑꯗꯨꯕꯨꯀꯣ ꯑꯩ ꯉꯥ ꯑꯀꯪꯕ ꯈꯧꯄꯨꯝꯒꯤ ꯈꯔ ꯄꯨꯔꯒ ꯆꯠꯄ ꯃꯥꯗꯣ
ꯎꯝ꯫
ꯑꯗꯨꯒ ꯃꯥ ꯃꯥ ꯆꯥ ꯃꯥ ꯆꯥꯕꯐꯥꯎ ꯍꯧꯗ꯭ꯔꯤꯉꯩꯗꯀꯣ
ꯎꯝ꯫
ꯃꯤ ꯃꯤꯒꯤ ꯌꯦꯟꯕ ꯍꯧꯈ꯭ꯔꯦ ꯍꯥꯏꯌꯦ꯫
ꯀꯔꯤꯒꯤꯔ ꯑꯗꯨꯗꯤ꯫
ꯑꯗꯨꯅ ꯑꯩꯅ ꯍꯥꯏꯕꯤꯕ꯫
ꯎꯝ꯫
ꯀꯔꯤꯒꯤꯔꯥ ꯑꯗꯨꯃꯥꯏꯅ ꯇꯧꯕꯗꯣ ꯑꯗꯨꯛ ꯋꯥꯅ ꯐꯪꯉꯒ ꯑꯩꯈꯣꯏ ꯏꯝꯐꯥꯜꯗ ꯂꯩꯔ ꯍꯣꯏ ꯑꯩꯈꯣꯏ ꯏꯝꯐꯥꯜꯗ ꯂꯩꯕ ꯐꯥꯎ ꯆꯥꯕ ꯐꯪꯗꯦ ꯑꯗꯨꯒ ꯅꯪꯅ ꯀꯔꯤꯒꯤꯔꯥ ꯍꯥꯏꯔꯒ ꯑꯁ ꯄꯨꯛꯆꯦꯜꯁꯨ ꯌꯥꯝ ꯄꯤꯛ ꯃꯥꯜꯂꯦ ꯀꯔꯤꯔꯥ ꯑꯗꯨꯃꯥꯏꯅ ꯇꯧ ꯃꯤ ꯃꯤ ꯈꯔ ꯈꯔ ꯐꯥ ꯐꯥꯅꯤꯡꯉꯥꯏ ꯇꯧꯑꯣ ꯍꯥꯏꯔꯛꯄ ꯋꯥꯅꯤꯗ ꯑꯩꯉꯣꯟꯗ꯫
ꯎꯝ꯫
ꯑꯗꯨꯒꯤ ꯑꯩꯅ ꯁꯥꯎꯕꯒꯤ ꯍꯣꯏ ꯅꯪ ꯃꯤ ꯐꯥꯕꯗꯣ ꯐꯥꯔꯒ ꯂꯩꯍꯧꯔꯣ ꯍꯥꯏꯅ ꯑꯩ ꯀꯣꯜ ꯊꯝꯈ꯭ꯔꯃꯅꯤ꯫ ꯌꯥꯝ ꯇꯜꯂꯦꯝ
ꯅꯪ ꯅꯪꯁꯨꯨ ꯃꯤ ꯂꯝꯕꯤ ꯆꯠꯅꯤꯉꯩꯗ
ꯑꯁ ꯌꯥꯎꯈ꯭ꯔꯦ ꯉꯔꯥꯡꯅ ꯌꯎꯈ꯭ꯔꯦ ꯉꯔꯥꯡ ꯍꯣꯏ ꯉꯔꯥꯡ ꯄꯨꯡ ꯇꯔꯥ ꯃꯈꯥꯏ ꯅꯨꯡꯗꯥꯡꯗꯨꯗ ꯌꯧꯈ꯭ꯔꯦ꯫
ꯎꯝ ꯑꯗꯨꯗꯤ ꯉꯥꯜꯂꯤꯀꯣ ꯐ꯭ꯂꯥꯏꯠꯇꯒꯤ ꯆꯠꯄ꯭ꯔꯥ꯫
ꯍꯣꯏ ꯐ꯭ꯂꯥꯏꯇ ꯆꯠꯄꯅꯦ꯫
ꯑꯣ ꯑꯗꯨꯒꯤꯅꯦ꯫
ꯌꯥꯝ ꯁꯥꯎꯅꯤꯡꯕꯒꯤ ꯑꯩꯖꯨ ꯈꯔ ꯀꯟꯅꯉꯥꯏ ꯍꯥꯏꯕ꯫
ꯑꯗꯨꯁꯨ ꯃꯤꯅ ꯆꯥ ꯊꯥꯎꯅ ꯆꯥꯔꯗꯤ
ꯅꯠꯇꯦ ꯃꯤꯒꯤ ꯑꯇꯣꯞꯄꯁꯤꯡꯒꯤ ꯌꯦꯟꯕꯒꯤꯅꯦ ꯑꯩꯅ ꯍꯥꯏꯕꯗꯤ꯫ ꯃꯊꯣꯡ ꯃꯔꯥꯡ ꯈꯪꯗꯕꯁꯤꯡꯒꯤꯀꯣ꯫
ꯎꯝ ꯑꯗꯨ ꯆꯨꯝꯃꯦ ꯑꯩꯈꯣꯏ ꯃꯃꯥꯁꯤꯡꯅ ꯌꯥꯝ ꯋꯥꯅ ꯂꯥꯏꯕꯤ ꯂꯥꯏꯔ ꯀꯥꯟꯁꯤꯗ ꯂꯥꯏꯔ ꯀꯥꯟꯁꯤꯗ
ꯑꯗꯨꯅꯤ꯫ ꯃꯉꯣꯟꯗ ꯁꯤꯀꯤ ꯐꯥꯎ ꯄꯤꯒꯗꯕ ꯃꯤꯁꯤꯡꯁꯨ ꯅꯠꯇꯕꯗꯨꯕꯨ꯫ ꯑꯉꯥꯡ ꯑꯣꯏꯕꯒꯤ ꯑꯉꯥꯡ ꯑꯣꯏꯕꯒꯤ ꯀꯔꯤ ꯍꯥꯏꯁꯤꯔꯥ ꯑꯗꯨꯝ ꯄꯤꯔꯥ ꯄꯤꯔꯥ ꯄꯤꯔꯥ ꯂꯣꯏꯔꯦ ꯀꯩꯗꯧꯔꯒꯦ ꯑꯗꯨꯒꯨꯝꯕ ꯈꯟꯕꯗꯣ꯫
ꯎꯝ ꯃꯣꯏꯁꯦ ꯍꯧꯖꯤ ꯑ ꯍꯧꯖꯤꯛꯀꯤ ꯃꯇꯁꯦ ꯃꯣꯏꯒꯤ ꯑꯦꯖꯇꯣ ꯃꯣꯏꯒꯤ ꯆꯍꯤ ꯍꯧꯖꯤꯛ ꯆꯠꯄꯒꯤ ꯆꯍꯤꯗꯣ ꯑꯗꯨꯒꯤ ꯆꯍꯤꯅꯤ ꯍꯥꯏꯕꯗꯤ ꯁꯥꯎꯒꯟꯕ
ꯍꯣꯏ꯫
ꯋꯥ ꯐꯥꯕ ꯉꯥꯡꯕ ꯍꯥꯏꯇꯕ ꯑꯩꯈꯣꯏꯒꯤ ꯏꯅꯥꯎꯅꯨꯄꯥꯁꯨ ꯃꯔꯛ ꯃꯔꯛꯇ ꯇꯥꯎꯋꯦ ꯑꯗꯨꯒꯤ ꯑꯩꯈꯣꯏ ꯈꯠꯅꯩ ꯑꯩꯈꯣꯏ ꯂꯩꯃꯤꯟꯅꯕꯗꯣ꯫
ꯀꯔꯤꯁꯨ ꯈꯟꯕ ꯈꯟꯕ ꯍꯩꯇꯦꯕ ꯃꯣꯏ ꯗꯨ ꯄꯩꯁꯥꯒꯨꯝꯕ ꯑꯣꯏꯔꯁꯨ ꯄꯣꯠꯆꯩꯒꯨꯝꯕ ꯑꯣꯏꯔꯁꯨ ꯌꯥꯝ ꯈꯔ ꯂꯥꯏꯕ ꯏꯃꯨꯡꯅ ꯂꯥꯛꯄ ꯍꯥꯏꯕꯗꯤ ꯈꯔ ꯂꯤꯛꯅ ꯁꯤꯖꯤꯟꯅꯒꯗꯕꯅꯦ
ꯑꯗꯨꯒꯤꯅꯦ ꯫
ꯑꯗꯨꯒꯨꯝꯕꯁꯨ ꯁꯨ ꯈꯟꯗꯦ ꯑꯩ ꯌꯥꯝ ꯁꯥꯎꯅꯤꯡꯉ‌ꯦ ꯑꯩꯈꯣꯏꯅ ꯀꯔꯤ ꯍꯥꯏꯁꯤꯔꯥ ꯌꯥꯝꯅ ꯋꯥꯅꯀꯣ ꯂꯨꯄꯥ ꯇꯔꯥ ꯐꯥꯎ ꯃꯥꯡꯍꯟꯅꯤꯡꯗꯅ ꯂꯩꯔꯀꯥꯟꯁꯤꯗ ꯃꯣꯏ ꯃ‌ꯣꯏ
ꯈꯪꯗꯦ ꯒ꯭ꯌꯥꯟ ꯇꯥꯗ꯭ꯔꯦ ꯃꯣꯏꯁꯦ ꯫ ꯅꯨꯄꯥ ꯑꯃꯈꯛ ꯂꯩꯕꯁꯦ ꯑꯁ ꯋꯥꯏꯗ ꯫
ꯍꯣꯏ ꯌꯥꯝ ꯈꯟꯗ‌ꯦ ꯏꯊꯟꯇ ꯂꯩꯕ꯭ꯔꯣ ꯍꯧꯖꯤꯛꯇꯤ?
ꯑꯥ ꯃꯥ ꯇꯨꯝꯃ‌ꯦ ꯃꯥ ꯇꯔꯗꯤ ꯁꯥꯎꯅꯤ ꯫
ꯌꯥꯝ ꯅ‌ꯣꯛꯅꯤꯡꯕꯅꯦꯕ ꯫ ꯃꯥꯁꯨ ꯀꯣ ꯃꯔꯛ ꯃꯔꯠꯇ ꯁꯥꯎꯅꯤ ꯕ ꯍꯧꯕꯅꯦ ꯑꯩꯈꯣꯏ ꯑꯅꯤꯁꯨ ꯃꯥ ꯑꯩꯈꯣꯏ ꯋꯥ ꯐꯖꯅ ꯉꯥꯡꯉꯁꯨ ꯀꯣ ꯐꯖꯅ ꯈꯣ ꯃꯔꯣꯏ ꯑꯗꯨꯒꯤꯅꯦ ꯍꯣꯏ
ꯎꯝ ꯋꯥꯁꯨꯀꯣ ꯄꯥꯛ ꯈꯨꯝꯗ‌ꯦ ꯑꯗꯨꯒ ꯈꯣꯝꯔꯒ ꯈꯣꯝꯔꯛꯑꯗꯤꯀꯣ
ꯍꯣꯃ‌ꯦ ꯑꯗꯨꯁꯨ ꯎꯝ ꯎꯝ ꯍꯥꯏ ꯍꯥꯏꯕꯗꯨ ꯫
ꯑꯗꯨꯒ ꯃꯣꯏꯅ ꯑꯃꯔꯛ ꯍꯥꯏꯈ꯭ꯔꯕ ꯃꯆꯤꯟ ꯈꯨ ꯀꯟꯗ‌ꯣ
ꯑꯗꯨꯒꯤꯅꯦ ꯑꯗꯨꯒꯤ ꯁꯥꯎꯅꯤꯡꯕ ꯑꯃꯨꯛ ꯫ ꯍꯥꯎꯕꯅꯦ ꯍꯃꯥ
ꯌꯥꯝ ꯋꯥꯠꯂꯦ ꯑꯉꯥꯡꯁꯤꯡꯁꯦ ꯫
ꯉꯔꯥꯡꯁꯨ ꯃꯥ ꯕ꯭ꯔꯥꯖꯤꯜꯒꯤ ꯐꯨꯔꯤꯠ ꯂꯩꯕ ꯆꯠꯂꯨꯔꯦ ꯈꯣꯏ ꯫ ꯌꯥꯝ ꯅꯣꯛꯅꯤꯡꯕ ꯖꯥꯠꯅꯦ ꯑꯗꯨꯗ ꯑꯩꯈꯣꯏ ꯑꯩꯈꯣꯏꯅꯤꯗꯦ ꯑꯗꯨ ꯃꯥꯗꯤ ꯅꯦꯃꯥꯔꯒꯤ ꯄꯥꯝꯕ
ꯑꯥ
ꯑꯗꯨꯒ ꯅꯦꯃꯥꯔꯒꯤ ꯄꯥꯝ ꯑꯗꯨꯒ ꯚꯤꯅꯤꯒꯤ ꯈꯛꯇ ꯌꯥꯎꯕꯀꯣ ꯫ ꯑꯗꯨꯒ ꯑ ꯅꯦꯃꯥꯔ ꯒꯤ ꯑꯃ ꯌꯥꯎꯋꯦ ꯑꯗꯨꯒ ꯀꯣꯛ ꯃꯆꯨꯗꯣ ꯀꯣꯛꯄ ꯑꯗꯨꯅ ꯌꯥꯝ ꯅ‌ꯣꯛ ꯅꯤꯡꯕꯀꯣ ꯑꯗꯨꯀꯥꯟꯗ ꯑꯩꯅ ꯑꯁ ꯅꯦꯃꯥꯔꯗꯤ ꯑꯁꯤ ꯃꯆꯨ ꯀꯣꯛꯁꯦ ꯅꯦꯃꯥꯔ ꯐꯠꯇ ꯕꯒꯤꯅꯦ ꯍꯥꯏꯔ ꯀꯥꯟꯗ ꯃꯥꯅ ꯅꯣꯛꯔꯒ ꯅ‌ꯣꯛ ꯅꯣꯛꯄꯒꯨꯝ ꯇꯧꯔꯒ ꯌꯥꯝ ꯁꯥꯎꯔꯒ ꯂꯩꯔꯝꯕ ꯋꯥꯅꯤꯗ ꯫ ꯅꯣꯛꯅꯤꯡꯕ ꯑꯩꯗꯤ ꯫
ꯑꯗꯨ ꯃꯆꯨ ꯀꯣꯛꯄꯗꯣ ꯂꯧꯈ꯭ꯔꯦ ꯫
ꯑꯥ ꯂꯧꯗꯦ ꯊꯤ ꯊꯤꯔꯦ ꯑꯗꯨꯒ ꯏꯁꯇꯣꯔ ꯃꯌꯥꯝꯗ ꯊꯤꯔꯒ ꯑꯩꯈꯣꯏ ꯑꯗꯨꯝ ꯆꯠꯂꯒ ꯑꯥ ꯑꯃꯗꯤ ꯐꯪꯉꯦ ꯫ ꯑꯗꯨ ꯃꯥ ꯐꯪꯉ ꯅꯝꯕ꯭ꯔꯤꯡꯗꯤ ꯊꯥꯗꯦ ꯑꯗꯨꯒ ꯑꯅꯥꯎꯕꯁꯨ ꯅꯠꯇꯦꯀꯣ ꯑꯗꯨ ꯑꯣꯏꯔꯁꯨ ꯃꯥ ꯗꯤ ꯂꯩꯅꯤꯡꯕꯒꯤ ꯁꯤ ꯑꯣꯏꯅ ꯂꯥꯎꯁꯤꯔꯥꯅ ꯀꯥ ꯍꯪꯕ ꯑꯩꯁꯨ ꯅꯝꯕ꯭ꯔꯤꯡ ꯊꯥꯗꯕꯅ ꯐꯥꯔꯦꯗ ꯫ ꯀ꯭ꯋꯥꯂꯤꯇꯤꯁꯨ ꯈꯔ ꯐꯥꯏ ꯁꯤꯅ ꯑ‌ꯣꯏ ꯁꯤ ꯑꯣꯏꯅ ꯂꯥꯎꯔꯣꯅ ꯆꯥꯇ꯭ꯔꯦꯠꯀꯤ ꯂꯧꯔꯦ ꯫ ꯇꯥꯡꯕꯗꯤ ꯇꯥꯡꯉꯦ ꯍꯧꯖꯤꯛꯁꯦ ꯃꯇꯝ ꯑꯣꯏꯕꯅꯤꯅꯀꯣ ꯃꯤ ꯃꯤꯌꯥꯝꯅ ꯂꯧꯁꯤꯟꯕꯒꯤ ꯫ ꯆꯥꯇ꯭ꯔꯦꯠ
ꯌꯥ ꯇꯥꯗꯔꯦ
ꯎꯝ ꯇꯥꯡꯕꯗꯤ ꯈꯔꯗꯤ ꯇꯥꯡꯉꯅꯤ ꯍꯧꯖꯤꯛ ꯃꯤ ꯃꯌꯥꯝ ꯂꯩꯕꯒꯤ
ꯎꯝ ꯇꯥꯡꯉꯁꯨ ꯂꯩꯒꯅꯤ ꯍꯥꯏꯕꯗꯣ ꯈꯪꯉꯦꯕ ꯃꯣꯏꯗꯣ
ꯎꯝ ꯑ ꯑꯍꯣꯏ ꯑꯗꯨꯒꯤꯅꯤ ꯎꯝ ꯑꯗꯨꯒꯤ
ꯃꯣꯏꯅ ꯄꯪꯁꯣꯟ ꯁꯣꯜꯂꯁꯨ ꯁꯤꯠꯀꯅꯤ ꯍꯥꯏꯕꯗꯣ ꯑꯗꯨꯒꯤꯅꯤ ꯕꯣꯔꯗꯤ ꯀ꯭ꯋꯥꯂꯤꯇꯤꯒꯤ ꯃꯇꯨꯡ ꯏꯟꯅ ꯆꯠꯇꯦꯕ
ꯑꯗꯨꯒꯤꯅꯦ ꯃꯣꯏꯁꯦ ꯈꯪꯗꯦ ꯑꯃ ꯄ꯭ꯔꯤꯃꯤꯌꯝ ꯑꯃꯗꯤ ꯂꯩꯌꯦ
ꯑꯥ
ꯑꯗꯨꯒ ꯑꯗꯨꯗꯤ ꯃꯥ ꯀꯣꯂꯥꯔꯗꯣ ꯄꯥꯝꯗꯕꯀꯣ
ꯑꯣ
ꯀꯣꯂꯥꯔ ꯑꯩꯁꯨ ꯄꯥꯝꯗꯕ ꯃꯥꯁꯨ ꯄꯥꯝꯗꯕ ꯑꯗꯨꯗꯤ ꯌꯥꯝ ꯇꯣꯉꯥꯜꯂꯦ ꯑꯗꯨꯒ ꯀ꯭ꯋꯥꯂꯤꯇꯤ ꯌꯥꯝꯃꯗꯤ ꯐꯩ ꯍꯥꯏꯕꯗꯤ ꯄ꯭ꯔꯤꯃꯤꯌꯝꯅꯤꯅꯀꯣ ꯑꯗꯨꯒ ꯆꯅꯤꯄꯥꯟ ꯍꯥꯏꯌꯦ ꯑꯗꯨꯒ ꯂꯩꯁꯤꯔꯥ ꯍꯥꯏꯌꯦꯕ ꯀꯥꯟꯅꯕꯅ ꯑꯁ ꯁꯤꯗꯤ ꯀꯣꯂꯥꯔꯗꯤ ꯄꯥꯝꯗꯦ ꯑꯃ ꯃꯣꯔꯦꯒꯤꯗꯨꯅ ꯍꯦꯟꯅ ꯐꯥꯔꯦꯅꯀꯣ ꯃꯥꯅ ꯑꯅꯥꯎꯕ ꯃꯥꯜꯂꯦ ꯍꯥꯏꯕꯗꯤ ꯕ꯭ꯂꯨ ꯗꯣ ꯂꯩꯕ ꯌꯦꯂꯣꯗꯨꯗꯤ ꯈꯤꯔꯦꯅ
ꯎꯝ ꯍꯟꯗꯛꯗꯤ ꯕꯤꯅꯤꯅ ꯍꯦꯟꯅ ꯐꯥꯎꯋꯦꯗ ꯅꯦꯃꯥꯔꯗꯒꯤ ꯍꯦꯟꯅ
ꯅꯦꯃꯥꯔꯗꯤ ꯁꯟꯅꯥꯗꯦꯗꯅ ꯑꯗꯨꯒꯤꯅꯤ ꯃꯥꯗꯤ ꯖꯣꯔꯤ ꯃꯌꯥꯝꯗꯨꯒ ꯑꯁ ꯀꯔꯤꯔ ꯈꯟꯗꯦ ꯋꯥꯔꯜ ꯀꯞ ꯑꯃ ꯍꯦꯛ ꯂꯥꯏꯔꯒꯅ ꯎꯝ
ꯑꯍꯟꯁꯨ ꯑꯍꯟ ꯑꯣꯏꯈ꯭ꯔꯦ ꯁꯅꯥꯕꯨꯁꯨ ꯄꯥꯛ ꯍꯩꯗ꯭ꯔꯦ ꯍꯥꯏꯕ ꯇꯥꯕꯅꯤ ꯌꯥꯝ ꯍꯩꯕ ꯑꯣꯏꯗ꯭ꯔꯦ
ꯅꯪꯒꯤ ꯅꯨꯄꯥꯗꯣ ꯔꯣꯅꯦꯜꯗꯣꯗꯣ
ꯑꯥ
ꯃꯥꯁꯨ ꯑꯍꯟ ꯑꯣꯏꯕꯤꯒꯤ ꯈꯔ ꯋꯥꯕ ꯃꯥꯜꯂꯦ ꯆꯦꯟꯕ ꯀꯥꯟꯗ ꯌꯥꯝꯃ
ꯃꯅꯦ ꯕꯣꯜ
ꯑꯗꯨ ꯇꯥꯎꯕ ꯈꯨꯗꯤꯡꯗꯣ ꯄꯥꯔꯗꯤ ꯌꯥꯝꯃꯔꯣ
ꯍꯣꯏ ꯃꯥ ꯉꯥꯏꯕꯅꯦꯕ ꯃꯉꯣꯟꯗ ꯄꯤꯔꯛꯄꯗꯣ ꯉꯥꯏꯕ
ꯑꯗꯨꯒꯤꯅꯦ ꯉꯥꯏꯕ ꯉꯥꯛꯇꯅꯦ ꯃꯥꯗꯤ ꯌꯥꯝ ꯋꯥꯕ ꯃꯥꯜꯂꯦ ꯑꯗꯨꯒ ꯉꯁꯤꯀꯣ ꯅꯪꯗꯤ ꯌꯦꯡꯗꯕꯒꯤꯅꯦ ꯑ ꯃꯥ ꯑ ꯃꯤꯅꯤꯠ ꯇꯔꯥ ꯃꯤꯅꯤꯠ ꯇꯔꯥ ꯂꯥꯏꯕ ꯀꯥꯟꯗ ꯃꯇꯝꯗꯤ ꯂꯣꯏꯕꯗꯤ ꯂꯣꯏꯁꯤꯜꯂ ꯑꯗꯨ ꯃꯤꯅꯤꯠ ꯇꯔꯥ ꯑꯗꯨꯗ ꯂꯩꯑꯦ ꯐꯨꯜ ꯄ꯭ꯂꯦꯒꯤ ꯀꯣ ꯑꯗꯨꯀꯥꯟꯗ ꯐꯩꯇꯤ ꯃꯤꯅꯤꯠꯁꯇ ꯃꯥꯕꯨ ꯂꯧꯊꯣꯛꯄ ꯑꯗꯨ ꯃꯥꯒꯤ ꯁꯛꯇꯨ ꯅꯨꯡꯉꯥꯏꯗꯕ
ꯑ ꯁꯥꯎꯕ꯭ꯔꯥ
ꯁꯥꯎꯕꯒꯨꯝ ꯎꯝ ꯈꯔ ꯇꯧꯋꯦ ꯃꯤ ꯃꯌꯥꯝꯁꯨ ꯍꯥꯏꯅꯔꯦ ꯐꯦꯟꯁꯤꯡꯁꯨ ꯍꯥꯏꯔꯦ ꯑꯗꯨꯒꯤꯅꯤ ꯑꯩꯅ ꯍꯥꯏꯕꯗꯤ ꯍꯣꯏ ꯅꯨꯡꯁꯤꯕꯗꯤ ꯅꯨꯡꯁꯤꯌꯦ ꯑꯗꯨ ꯑꯣꯏꯔꯁꯨ ꯃꯥꯁꯨ ꯉꯝꯅꯤꯡꯉꯗꯤ ꯃꯣꯏ ꯀꯞ ꯇꯣ ꯂꯧꯅꯤꯡꯉꯗꯤ ꯈꯔ ꯃꯥꯁꯨ ꯃꯤ ꯑꯇꯣꯞꯄꯒꯤ ꯆꯥꯟꯁ ꯄꯤꯌꯣ ꯍꯥꯏꯕ ꯋꯥꯅꯤꯗ ꯃꯥ ꯁꯅꯥ ꯁꯅꯥꯔꯗꯤ ꯑꯩꯗꯤ ꯈꯔ ꯐꯥꯒꯅꯤꯅꯗꯤ ꯈꯜꯂꯦ ꯍꯣꯔꯇꯨꯒꯜꯁꯦ
ꯍꯣꯏ ꯃꯥꯗꯣ ꯀꯔꯤ ꯍꯥꯏꯁꯤꯔꯥ ꯊꯥꯏꯅ ꯌꯥꯝ ꯐꯖꯅ ꯁꯔꯥꯛ ꯁꯥꯟꯅꯔꯝꯕꯒꯤ ꯐꯤꯚꯝꯗꯀꯣ ꯃꯥ ꯁꯥꯟꯅꯕ ꯉꯝꯒꯅꯤ ꯍꯥꯏꯕ ꯃꯥ ꯋꯥꯈꯜꯗ ꯈꯟꯕ ꯃꯁꯥꯕꯨꯀꯣ ꯌꯥꯝ ꯊꯥꯒꯠꯄꯗꯣ ꯃꯊꯟꯇ ꯑꯗꯨꯃꯥꯏꯅ ꯈꯔꯗꯤ ꯇꯧꯕꯅꯦ
ꯃꯥ ꯑꯦꯇꯤꯇ꯭ꯌꯨꯠ ꯈꯔꯕꯨꯗꯤ ꯂꯩꯕꯨꯗꯤ ꯂꯩ ꯃꯥꯁꯦ
ꯍꯣꯏ ꯕꯣꯜ ꯃꯥ ꯄꯥꯏꯕꯨ ꯄꯥꯏꯔꯗꯤꯀꯣ ꯕꯣꯜꯗꯣ ꯐꯖꯅꯗꯤ ꯇꯧꯕꯅꯤꯕ
ꯍꯣꯏ ꯍꯣꯏ ꯍꯧꯖꯤꯛꯇꯤ ꯍꯦꯕꯤꯠ ꯇꯤ ꯃꯤ ꯑꯥ ꯃꯥꯅ ꯁꯥꯟꯕꯁꯤꯡꯗꯣ ꯃꯣꯏꯒ ꯆꯍꯤ ꯗꯤ ꯃꯟꯅꯥꯗ꯭ꯔꯦꯗꯅ ꯃꯥꯗꯤ ꯑꯍꯟ ꯑꯣꯏꯈ꯭ꯔꯦꯗꯅ ꯑꯗꯨꯒ ꯃꯅꯥꯔꯣꯏꯕ ꯍꯥꯏꯕꯗꯤ ꯆꯦꯟꯕ ꯈꯣꯠꯄ ꯇꯧꯕꯗꯣ ꯃꯣꯏꯅ ꯍꯦꯟꯅ ꯀꯟꯕꯗꯣ ꯁꯨꯃꯥꯏꯟ ꯇꯧꯔꯅꯤꯗꯅ
ꯍꯣꯏ ꯑꯍꯟꯁꯤꯡꯗꯤ ꯎꯄꯥꯏ ꯂꯩꯇ꯭ꯔꯦ ꯑꯗꯨꯝ ꯁꯥꯟꯅ ꯅꯤꯡꯉꯁꯨ ꯇꯣꯛꯄ ꯇꯥꯕꯅꯤ
ꯑꯗꯨꯒꯤꯅꯤ ꯃꯥꯅ ꯉꯝꯅꯤꯡꯔꯗꯤ ꯁꯨꯃꯥꯏꯅ ꯇꯧꯕꯅ ꯐꯥꯒꯅꯤꯅ ꯑꯩ ꯃꯥꯗꯤ ꯃꯤ ꯃꯤꯅꯨꯡꯁꯤꯁꯨ ꯈꯪꯉꯦ ꯗꯨ ꯅꯨꯡꯁꯤ ꯈꯔ ꯃꯔꯛ ꯃꯔꯛꯇ ꯃꯥꯒꯤ ꯏꯒꯣ ꯑꯃ ꯂꯩꯕ ꯑꯗꯨꯅ ꯑꯗꯨꯒꯤ ꯃꯩꯅꯥꯁ ꯑꯗꯨꯗꯒꯤ ꯈꯔ ꯀꯥꯞꯊꯥꯈ꯭ꯔꯦ ꯑꯗꯨꯒꯤ
ꯎꯝ ꯃꯤ ꯌꯥꯝ ꯋꯥꯡ ꯆꯥꯎꯔꯒ ꯏꯒꯣ ꯂꯩꯇ꯭ꯔꯗꯤ ꯑꯁ ꯑꯩꯈꯣꯏ ꯀꯔꯤꯁꯨ ꯂꯩꯇꯕ ꯐꯥꯎ ꯏꯀꯣ ꯂꯩꯔ ꯀꯥꯟꯁꯤꯗ ꯈꯜꯂꯨꯅꯦ ꯅꯪꯁꯨ ꯑꯩꯈꯣꯏ ꯂꯨꯄꯥ ꯇꯔꯥ ꯐꯥꯎ ꯄꯥꯏꯗꯕ
ꯍꯣꯏ ꯑꯩꯈꯣꯏ ꯂꯨꯄꯥ ꯇꯔꯥ ꯐꯥꯎ ꯄꯥꯏꯗꯦ ꯑꯗꯨ ꯑꯣꯏꯔꯁꯨ ꯏꯒꯣꯗꯤ ꯃꯣꯏ ꯀ꯭ꯔꯣꯔ ꯄꯥꯏꯕ ꯁꯤꯡꯗꯤ ꯎꯝ
ꯅꯍꯥꯟ ꯍꯣꯁꯇꯦꯜ ꯂꯩꯔꯤꯉꯥꯟꯗ ꯄꯩꯁꯥ ꯂꯩꯇ꯭ꯔꯦ ꯂꯩꯇ꯭ꯔꯦꯅ ꯑꯗꯨꯒ ꯇꯤ ꯁ꯭ꯔꯠ ꯂꯧꯕꯗꯨ ꯑꯗꯨꯒꯤ ꯃꯣꯏꯒꯤ ꯃꯣꯏꯒꯤ ꯇꯔꯤꯐꯇꯣ ꯃꯥ ꯈ꯭ꯔꯦ ꯑꯁ ꯑꯩꯗꯤ ꯌꯥꯝ ꯇꯥꯜꯂꯦ ꯈꯪꯗꯦ ꯑꯗꯨ ꯃꯣꯏꯗ ꯃꯣꯏꯗ ꯑꯗꯨꯝ ꯂꯧꯕ ꯅꯨꯡꯉꯥꯏꯌꯦꯗꯅ
ꯍꯣꯏ ꯑꯗꯨ ꯀꯔꯤꯒꯤ ꯃꯣꯏ ꯇꯣꯛꯈ꯭ꯔꯕ꯭ꯔꯥ
ꯈꯪꯗꯦ ꯐꯪꯗ꯭ꯔꯦ ꯍꯧꯖꯤꯛꯁꯦ
ꯑꯣ ꯑꯩꯁꯨ ꯉꯁꯥꯏꯀꯣ ꯑꯌꯨꯛꯇ ꯑꯃꯔꯛ ꯌꯦꯡꯉꯦ ꯑꯗꯨꯒ ꯁꯤ ꯃꯣꯏꯒꯤ ꯀꯔꯤ ꯀꯔꯤꯔꯥ ꯃꯤꯡꯒꯨꯝꯕ ꯄꯤꯛꯆꯔꯒꯨꯝꯕ ꯍꯥꯞꯄꯁꯤꯡꯗꯣ
ꯎꯝ
ꯂꯣꯏꯅ ꯀꯔꯤ ꯍꯥꯏꯁꯤꯔꯥ ꯕ꯭ꯂꯦꯡ ꯆꯠꯄꯗꯣ
ꯀꯥꯏꯗ ꯀꯔꯤ
ꯑꯥ ꯗꯤꯄꯤꯒꯨꯝꯕꯗꯣ
ꯑꯣ ꯑꯣ ꯍꯣꯏ ꯍꯣꯏ ꯆꯠꯈ꯭ꯔꯕꯅꯦ ꯑꯗꯨ ꯈꯪꯗꯦ ꯃꫭꯏ ꯍꯥꯞꯅꯕꯩꯁꯤ
ꯇꯃꯔ ꯌꯥꯝꯗꯕꯒꯤ ꯑꯣꯏꯔꯝꯕꯖꯥꯠ ꯂꯥꯈꯪ
ꯑꯥ ꯅꯠꯗꯦ ꯀꯁꯇꯃꯔꯗꯤ ꯌꯥꯝꯃꯦ ꯈꯟ ꯑꯥ ꯃꯔꯛ ꯃꯔꯛꯇ ꯑꯗꯨꯃꯥꯏꯅ ꯑꯇꯣꯞꯄꯁꯨ ꯇꯧꯋꯦꯗꯅ ꯑꯗꯨꯒꯤ ꯑꯣꯏꯔꯝꯒꯅꯤ
ꯎꯡ
ꯎꯝ ꯑꯇꯣꯞꯄ ꯑꯃ ꯂꯩꯕꯅꯦ ꯑꯗꯨꯁꯨ ꯑꯦꯛꯇꯤꯚ ꯑꯣꯏꯗ꯭ꯔꯦ ꯑꯦꯛꯇꯤꯕ ꯑꯣꯔꯔꫭꯏꯗ꯭ꯔꯣ
ꯃꯣꯏ ꯑꯅꯧꯕ ꯑꯦꯀꯥꯎꯟ ꯍꯥꯡꯈ꯭ꯔꯕ ꯖꯥꯠꯂꯥ
ꯈꯪꯗꯦ ꯑꯇꯣꯞꯄ ꯃꯃꯤꯡꯗ ꯊꯣꯜꯂꯒ ꯆꯠꯈ꯭ꯔ ꯖꯥꯠꯂꯥ ꯈꯪꯗ꯭ꯔꯦ ꯑꯗꯨꯒ ꯑꯦꯀꯥꯎꯟ ꯑꯅꯤ ꯂꯩꯕꯅꯤꯕ ꯑꯃꯗ ꯑꯃ ꯁꯣꯏꯔꯁꯨ ꯑꯃ ꯑꯦꯛꯇꯤꯕ ꯇꯧꯕ ꯌꯥꯏ ꯑꯗꯨ
ꯎꯝ ꯅꯣꯔꯠ ꯏꯁꯒꯤꯗꯤ ꯌꯥꯝꯗꯤ ꯌꯥꯝꯃꯤꯀꯣ ꯑꯁꯤꯒꯤ ꯕꯤꯖꯤꯅꯦꯁꯁꯦ
ꯎꯝ ꯅꯪꯁꯨ ꯉꯁꯤ ꯅꯁꯥ ꯅꯁꯥ ꯅꯥꯗ꯭ꯔꯗꯤ ꯕꫭꯜ ꯌꯦꯡꯒꯅꯤꯀꯣ ꯅꯪꯁꯨ
ꯑꯩ ꯌꯦꯡꯅꯦ ꯑꯩ ꯅꯥꯔꯁꯨ ꯀꯣ ꯉꯥꯏꯍꯥꯛꯗꯤ ꯌꯦꯡꯉꯝꯃꯦ ꯍꯥꯏꯗꯤ ꯀꯨꯏꯗꯤ ꯀꯨꯏꯗ꯭ꯔꯦꯕ ꯑꯩ ꯌꯦꯡ ꯉꯥꯏꯍꯥꯛ ꯂꯩ ꯌꯦꯡꯔꯝꯔꯒ ꯑꯩ ꯍꯤꯗꯥꯛ ꯆꯥꯕꯒꯤꯔꯥ ꯇꯨꯝꯅꯤꯡꯕꯗꯣ
ꯎꯝ
ꯇꯨꯝꯅꯤꯡꯕꯗꯣ ꯈꯥꯡꯕ ꯉꯝꯗ꯭ꯔꯕꯒꯤ ꯑꯩꯗꯣ ꯇꯨꯝꯕ
ꯍꯣꯏ ꯍꯣꯏ ꯍꯥꯔꯝꯃꯅꯤ ꯎꯝ ꯆꯥꯛꯄꯨꯗꯤ ꯊꯣꯡꯉꯒ ꯆꯥꯕ꯭ꯔꯣ
ꯎꯝ ꯆꯥꯛ